ꯑꯗ ꯍꯜꯂꯣ ꯇꯥꯔꯕꯣ
ꯍꯜꯂꯣ
ꯇꯥꯗ꯭ꯔ
ꯍꯥꯎ ꯇꯥꯏꯔꯦ
ꯑꯣ ꯀꯩꯗꯧꯂꯤꯅ
ꯑꯥ ꯆ ꯆꯥꯔꯅꯦ
ꯀꯕ
ꯆꯥꯛ ꯆꯔꯝꯕꯅꯦꯕ
ꯑꯣ ꯀꯩ ꯌꯦꯟꯁꯥꯡ ꯆꯥꯔꯒꯦ
ꯑ ꯈꯣꯏ ꯎ ꯏꯔꯟꯕ ꯆꯥꯏ
ꯃꯤꯁ ꯑꯥꯎ ꯉꯒꯟ ꯆꯥꯏꯅ
ꯍ ꯍꯣꯏ
ꯌꯣꯟꯕꯅꯣꯅꯦ
ꯍꯪꯗꯦ ꯃꯊꯦ ꯌꯌꯥꯃꯦ ꯑꯂꯨꯒ ꯎꯝ ꯀꯩ ꯍꯥꯏ ꯎꯁꯣꯏ
ꯑꯩꯣꯏ ꯌꯥꯎꯔꯦ ꯑꯁ ꯍꯥꯎꯕꯅꯦꯅ ꯑꯗꯨꯗꯤ ꯑꯗꯨꯗꯤ ꯏꯟꯁꯥꯡ ꯌꯥꯎꯗꯕꯤꯗ ꯆꯔ
ꯀꯩ ꯋꯥ
ꯏꯟꯁꯥꯡ ꯌꯥꯎꯗꯕꯤꯗ ꯏꯔꯣꯟꯕ ꯈꯛꯇꯪ ꯆꯥꯔꯕ
ꯍꯣꯏ
ꯌꯦꯟꯁꯥꯡ ꯊꯣꯡꯗ꯭ꯔꯦ
ꯊꯣꯡꯉꯗ꯭ꯔꯦ
ꯍꯣꯏꯗ ꯍꯥꯎꯕꯅꯤꯅ ꯏꯔꯣꯟꯕꯒ ꯆꯥꯛ ꯆꯥꯕꯁꯨ
ꯃꯥꯅꯦ ꯃꯥꯅꯦ ꯍꯋꯦ
ꯀꯃꯥꯏꯅ ꯇꯧꯔꯤꯒꯦ ꯍꯟꯗꯛꯇꯤ
ꯀꯩꯕ
ꯀꯃꯥꯏ ꯀꯃꯥꯏꯅ ꯂꯩꯔꯤꯒꯦ ꯍꯟꯗꯛꯇꯤ
ꯑꯗꯨ ꯑꯗꯨꯝ ꯃꯥꯏꯦ
ꯑꯗꯨꯝ ꯌꯨꯝꯗ ꯂꯩꯕ꯭ꯔꯥ
ꯑꯩꯁꯦ ꯎ ꯍꯣꯁꯇꯦꯜꯗ ꯂꯩꯌꯦꯦ
ꯑꯣ ꯑꯣ ꯁꯩꯅꯦ
ꯎ ꯎ
ꯍꯟꯗꯛ ꯃꯔꯛꯁꯦ ꯑꯁ ꯁꯥꯃꯟꯕꯒꯤ ꯌꯥꯗ꯭ꯔꯦꯅꯦ
ꯑꯗꯨ ꯑꯗꯨꯗꯤꯀꯣ
ꯑꯥꯎ ꯁꯥꯃꯟꯕꯒꯤ ꯑꯁ ꯕꯦꯔꯥꯅꯦ ꯂꯩꯐꯝ ꯅꯣꯡ ꯉꯁꯥꯏ ꯅꯣꯡ ꯈꯔ ꯆꯨꯕ
ꯈꯪꯉꯦ ꯈꯔ ꯃꯝꯕꯅꯦ ꯑꯗꯨ ꯆꯨꯗꯦ ꯑꯩꯈꯣꯏꯗꯤ
ꯑꯥ ꯅꯣꯡ ꯈꯔꯥꯛ ꯆꯨꯕꯒꯤꯩꯀꯔ ꯏꯪꯉꯦꯕꯀꯣ ꯑꯁ ꯑꯗꯨ ꯃꯩ ꯂꯥꯛꯇꯕꯤ ꯇꯟꯕ ꯑꯁ
ꯑꯥ
ꯍꯧꯖꯤꯛꯀꯥꯟꯁꯦ ꯃꯩ ꯂꯥꯛꯇ꯭ꯔꯗꯤ ꯅꯦꯠꯋꯥꯛꯁꯦ ꯅꯨꯡꯉꯥꯏꯇꯦꯀꯣ ꯉꯥꯏꯅ ꯇꯧꯕ꯭ꯔꯥ ꯀꯩꯒꯤꯅꯣ ꯀ ꯑꯗꯨꯕꯣ ꯕꯦꯔꯥꯅꯦ ꯃꯩ ꯃꯜꯂꯗꯅꯦꯦ ꯋꯥ ꯁꯦ ꯑꯗꯨꯝ ꯅꯨꯡꯉꯥꯏꯇꯕ ꯑꯗꯨꯅꯦ ꯊꯔ ꯇꯥꯔꯤꯁꯦ ꯑꯌꯨꯛ ꯑꯌꯨꯛꯇꯤ ꯀꯩꯅꯤ ꯁꯪ ꯆꯥꯅꯣ ꯁꯤꯗꯤ
ꯑꯌꯨꯛꯇꯤ ꯗꯜꯅꯦ ꯄꯥꯏ ꯂꯩꯦꯇ
ꯍꯣꯁꯇꯦꯜꯒꯤꯗꯤ ꯗꯥꯎꯜꯅꯦꯕ ꯀꯃꯟꯁꯦ
ꯃꯥꯅꯦ
ꯁꯥ ꯉꯥꯒꯨꯝꯕ ꯄꯤꯖꯗ꯭ꯔꯣ
ꯑ ꯁꯟꯗꯦ ꯁ ꯗꯦꯗ
ꯁꯟꯗꯦ ꯋꯦꯅꯁꯗꯦꯗ ꯑꯣ ꯁꯟꯗꯦꯗꯨꯅ ꯌꯦꯟ
ꯌꯥ ꯌꯦꯟ
ꯋꯦꯅꯔꯁ ꯗꯦꯗꯨꯅ ꯌꯦꯔꯨꯝ ꯉꯥ ꯑꯥ ꯌꯦꯔꯨꯝꯗꯤ ꯄꯤꯗ꯭ꯔꯥ
ꯌꯦꯔꯨꯝꯁꯦ ꯁꯇꯔꯗꯦꯗ ꯀꯥꯎꯈ꯭ꯔꯦ
ꯑ ꯌꯥꯏꯌꯦꯗ ꯌꯥꯏꯗ ꯃꯣꯏ ꯗꯥꯎ ꯈꯨꯗꯣꯡꯗꯤ ꯀꯃꯥꯏꯅ ꯇꯧꯒꯦ ꯍꯥꯎꯕꯗꯣ
ꯁꯥꯕ ꯇ ꯀꯝꯄ꯭ꯂꯟ ꯀꯩ ꯂꯩꯍꯤꯇ
ꯗꯥꯜꯒ ꯀꯩ ꯄꯤꯔꯤꯕ
ꯗꯒ ꯃꯣꯔꯣꯛ ꯈꯔꯒ
ꯃꯣꯔꯣꯛ ꯈꯔꯒ ꯏꯔꯣꯟꯕ ꯇꯧꯗꯦ
ꯇꯣꯊꯩ
ꯑ ꯆꯥꯛ ꯆꯥꯛꯅ ꯔꯣꯏ ꯑꯗꯨꯗꯤ ꯃꯔꯣꯇ ꯂꯔꯤ ꯄꯨꯁ ꯈꯥꯛ ꯃꯤ ꯃꯤꯒ ꯊꯤꯟꯕ ꯌꯥꯎꯗ ꯌꯥꯎꯗꯥꯏꯅꯦꯀꯣ ꯂꯩꯅꯀꯣ ꯃꯇꯝꯝ ꯑꯍꯨꯝꯒ ꯆꯥꯒꯅꯅꯨꯡ ꯀꯥꯏꯅꯤ ꯎꯝ ꯍꯟꯗꯛ ꯍꯧꯖꯤꯛ ꯃꯇꯝꯗꯤ ꯃꯤ ꯃꯤꯁꯨ ꯌꯥꯗ꯭ꯔꯤꯅꯦ ꯌꯥꯝ ꯄꯤꯛꯈ꯭ꯔꯦ ꯂꯨꯄꯥ ꯃꯉꯥꯒꯤꯗꯣ ꯑꯗꯨꯅꯦ ꯈꯤꯇꯪ ꯍꯥꯜꯂꯦꯕ
ꯎꯝ ꯂꯨꯄꯥ ꯃꯉꯥꯗꯣ ꯂꯩꯔꯤ ꯅꯍꯥꯟꯗꯤ ꯇ꯭ꯋꯦꯟꯇꯤꯒꯤ ꯑꯍꯨꯝ ꯇꯧꯕꯗꯣ
ꯑꯥꯎ
ꯅꯪꯗꯤ ꯀꯔꯤ ꯃꯊꯦꯜ ꯆꯥꯕ꯭ꯔꯣ
ꯑꯩꯗꯤ ꯀꯩꯅꯣꯃ ꯑꯩꯁꯨ ꯍꯋꯥꯏꯒ ꯀꯩꯅꯣꯃ ꯀꯉꯥꯎ ꯑꯂꯨ ꯀꯥꯡꯉꯥꯎ ꯉꯧꯔꯒ ꯑꯦ ꯆꯔ ꯁꯥꯁꯨ ꯄꯥꯛ ꯆꯥꯕ ꯐꯪꯗ꯭ꯔꯦ ꯋꯥꯏꯒꯨꯝꯕ ꯑꯁ ꯃꯩ ꯂꯥꯛꯇꯕꯒꯤ ꯃꯊꯛꯇ ꯂꯩꯕꯅꯦꯕ ꯇꯥꯕꯅꯤꯅ ꯃꯩ ꯂꯥꯛꯇꯦ ꯕꯣꯜꯗꯤ ꯌꯦꯡꯕ꯭ꯔꯅ ꯀꯩꯗ ꯁꯞꯄꯣꯔꯠ ꯇꯧꯔꯦ
ꯑ ꯑꯩꯒꯤꯁꯦ ꯑꯔꯖꯦꯟ
ꯑꯥ ꯑꯗꯨ ꯍꯥꯏꯗꯧ ꯃꯥꯟꯕ
ꯑꯔꯖꯦꯟꯇꯤꯅꯥꯒ ꯐ꯭ꯔꯥꯟꯁ ꯀ ꯭ꯔꯖꯤꯜ
ꯑꯍꯨꯝ ꯑꯥ ꯑꯁ ꯑꯩ ꯉꯔꯥꯡꯗ ꯅꯨꯡꯉꯥꯏꯇꯦꯅꯦ ꯖꯄꯥꯟꯗ
ꯅꯨꯡꯉꯥꯏꯇꯦꯕꯣ
ꯑꯁ ꯑꯗꯨꯅꯦ ꯃꯥ ꯀꯞ ꯃꯣꯏ ꯀꯞ ꯂꯩꯕꯗꯀꯣ ꯉꯔꯥꯡꯗꯤ ꯑꯅꯤꯃꯛ ꯁꯞꯄꯣꯔꯠ ꯇꯧꯕꯅꯦꯕ ꯖꯄꯥꯟꯁꯨ ꯉꯝꯍꯟꯅꯤꯡꯉꯦ ꯕ꯭ꯔꯥꯖꯤꯜꯁꯨ ꯉꯝꯍꯟꯅꯤꯡꯉꯦ ꯑꯗꯨꯕꯨ ꯎꯄꯥꯏꯗꯤ ꯂꯩꯇꯦ ꯑꯃꯗꯤ ꯂꯩꯍꯧꯕ ꯇꯥꯃꯤ ꯑꯁ ꯅꯨꯡꯉꯥꯏꯇꯕ ꯋꯥꯅꯤꯅ
ꯍꯣꯔꯦꯟ ꯉꯝꯒꯦ ꯇꯧꯕꯗꯤ ꯑꯃꯈꯛꯇꯅꯤꯅꯀꯣ꯫
ꯑꯗꯨꯅꯦ꯫ ꯎꯄꯥꯏ ꯂꯩꯇꯦꯅꯦ ꯅꯪ ꯅꯨꯡꯁꯤꯔꯁꯨ ꯀꯔꯤ ꯎꯄꯥꯏ ꯂꯩ꯫ ꯌꯥꯗꯦꯅꯦ꯫
ꯍꯣꯏ꯫
ꯑꯥꯔꯖꯦꯟꯇꯤꯅꯥꯁꯤ ꯂꯧꯗꯣꯏ ꯃꯥꯜꯂꯦ ꯑꯃꯨꯛ ꯍꯟꯗꯛꯇꯤ꯫
ꯑꯔꯖꯦꯟꯇꯤꯅꯥꯗꯤ ꯄꯣꯔꯁꯨ ꯉꯝꯁꯨ ꯀꯥꯏꯗꯦꯗ꯫
ꯅꯪ ꯀꯩ ꯉꯝꯍꯟꯅꯤꯡꯒꯦ ꯍꯟꯗꯛ ꯆꯍꯤ ꯍꯟꯗꯛꯀꯤꯗꯤ꯫
ꯑꯩꯗꯤ ꯗꯤꯁ ꯇꯥꯏꯝꯗꯤ ꯕ꯭ꯔꯥꯖꯤꯜ ꯅꯠꯇꯔꯒ ꯐ꯭ꯔꯥꯟꯁ ꯁꯤ ꯉꯝꯍꯟꯅꯤꯡꯉꯤ꯫
ꯑ ꯕ꯭ꯔꯖꯤꯜ ꯅꯠꯇ꯭ꯔ ꯐ꯭ꯔꯥꯟꯁ ꯄꯣꯔꯇꯨꯒꯜꯗꯤ ꯄꯥꯝꯗ꯭ꯔꯣ꯫
ꯍꯥ ꯑ ꯌꯦꯡ ꯊꯤꯕꯗꯤ ꯅꯠꯇꯦ ꯑꯗꯨ ꯑꯣꯏꯔꯁꯨ꯫ ꯄꯥꯝ ꯄꯥꯝꯃꯦ ꯑꯗꯨꯕꯨ ꯌꯥꯝ ꯄꯥꯝꯝꯕꯗꯤ ꯑꯣꯏꯗꯕ꯫
ꯎꯝ ꯫ ꯑꯩꯁꯨ ꯐ꯭ꯔꯥꯟꯁ ꯄꯥꯝꯃꯦ ꯕ꯭ꯔꯥꯖꯤꯜ ꯄꯥꯝꯃꯦ꯫
ꯑꯣ ꯅꯪ ꯄꯣꯔꯇꯨꯒꯥꯜꯔꯣ꯫
ꯑꯩꯖꯦ ꯄꯣꯔꯇꯨꯒꯥꯜ ꯄꯥꯥꯝꯃꯦ ꯑꯥ꯫ ꯫ ꯑ ꯃꯥꯅꯤ꯫ ꯃꯤ ꯃꯤ ꯑꯄꯥꯝꯕ ꯁꯣꯝꯗꯅ ꯄꯪꯈꯠꯇ ꯇ ꯈꯠꯅꯩ ꯒ꯭ꯌꯥꯟ ꯇꯥꯗꯦ꯫ ꯑꯁ ꯂꯩ ꯂꯩꯀꯥꯏꯒꯤ ꯑꯉꯥꯡꯁꯤꯡꯁꯨ ꯑꯩꯈꯣꯏ ꯂꯩꯀꯥꯏ ꯑꯉꯥꯡꯁꯤꯡꯁꯨ ꯄꯨꯔꯥ ꯑꯥꯔꯖꯦꯟꯇꯤꯅꯥ ꯉꯥꯛꯇꯅꯦꯕ꯫ ꯃꯣꯏꯗꯤ ꯑꯁ ꯏꯁꯇꯦꯇꯁ ꯊꯥꯒꯠꯄꯁꯤꯗꯤ ꯂꯣꯏꯔꯦ꯫ ꯃꯣꯏꯗ ꯍꯧꯔꯒ ꯈꯠꯅꯅꯤꯡꯉꯥꯏꯁꯨ ꯅꯠꯇꯦ꯫ ꯏꯀꯥꯏꯕꯅꯤꯅ ꯄꯪꯈꯠ ꯄꯪꯊꯥꯗ ꯊꯥꯗꯍꯥꯜꯂꯦ ꯄꯪꯈꯠ ꯈꯠꯅꯩ ꯂꯣꯏꯔꯦ ꯃꯤ ꯑꯥꯗꯗꯤ ꯅꯨꯡꯁꯤꯅꯔ ꯂꯩꯔꯤꯅꯦ ꯃꯤ ꯑꯥꯎ꯫ ꯑ ꯅꯍꯥꯟ ꯐꯦꯁꯕꯨꯛꯇ ꯄꯣꯁ ꯑꯃ ꯊꯥꯒꯠꯄꯗꯨ ꯆꯨꯝꯗꯤ ꯆꯨꯝꯕ ꯌꯥꯠꯅꯤ꯫ ꯏꯁ ꯏꯁ ꯁ꯭ꯋꯥꯏꯗꯒ ꯋꯥꯔꯜ ꯀꯞ ꯁꯥꯟꯅꯔꯗꯤ꯫ ꯂꯣꯏ ꯈꯠꯅꯕ ꯇꯥꯔꯦ ꯍꯥꯏꯕꯗꯣ ꯂꯣꯏ ꯊꯤꯟꯗꯠꯅꯒꯅꯤ ꯀꯥꯏꯅ ꯇꯧꯕꯗꯨꯀꯣ꯫ ꯀꯥꯏꯅ ꯃꯤꯗꯤ ꯑꯥꯗ ꯅꯨꯡꯁꯤꯅꯅ ꯂꯩ ꯑꯗꯨꯒ꯫
ꯎꯝ꯫
ꯑꯗꯨꯅꯦ ꯐꯦꯟ ꯁꯤꯡꯁꯦ꯫ ꯎꯝ ꯄꯣꯔꯇꯨꯒꯜꯁꯨ ꯑꯔꯖꯦꯟ ꯇꯤꯟꯅꯁꯨ ꯃꯣꯏ ꯐꯦꯟꯁꯤꯡꯅ ꯌꯥꯗꯦꯕ꯫
ꯑꯗꯨꯅꯦ꯫
ꯄꯪꯈꯠꯇ ꯈꯠꯅꯩꯌꯦ ꯒ꯭ꯌꯥꯟ ꯇꯥꯗꯦ꯫ ꯍꯟꯗꯛ ꯐꯥꯏꯅꯦꯜꯗꯨ ꯗꯦꯠ ꯀꯌꯥꯅꯣ ꯑꯩ ꯀꯥꯎꯈ꯭ꯔꯦꯅꯦ꯫
ꯍꯥ꯫
ꯐꯥꯏꯅꯦꯜꯗꯨ ꯗꯦꯠ ꯀꯌꯥꯗꯅꯣ ꯀꯥꯎꯗ꯭ꯔꯦ ꯇꯣꯋꯦꯟꯇꯤꯔꯣ꯫
ꯈꯪꯗꯦ ꯍꯧꯖꯤꯛ ꯍꯧꯖꯤꯛ ꯁꯥꯟꯅꯕꯗꯤ ꯔꯥꯎꯟ ꯑꯞ ꯊꯥꯔꯇꯤ ꯇꯨꯅꯦꯅ꯫
ꯑ ꯑꯗꯨ ꯐꯥꯏꯅꯦꯜꯗꯣ꯫
ꯐꯥꯏꯅꯦꯜ ꯈꯪꯒꯦ ꯗꯦꯠ ꯀꯌꯥ ꯑꯣꯏꯗꯣꯏꯔ꯫
ꯑꯣ ꯑꯗꯨ ꯃꯇꯝꯗꯗꯤ꯫ ꯏꯁ ꯌꯦꯟꯁꯥꯡ ꯑꯍꯥꯎꯕꯒ ꯆꯥꯔꯣꯏꯗ꯭ꯔꯣ꯫
ꯈꯪꯗ꯭ꯔꯤꯌꯦ꯫
ꯑꯗꯨ ꯆꯥꯎꯑꯣ ꯊꯣꯡꯉꯒ꯫ ꯐ꯭ꯔꯥꯟꯁꯀ ꯑꯥꯔꯖꯦꯟꯇꯤꯅꯥꯒ ꯐꯥꯏꯅꯦꯜ ꯁꯥꯟꯅꯔꯗꯤ ꯅꯪ ꯀꯩ ꯁꯞꯄꯣꯔꯠ ꯇꯧꯔꯅꯤ꯫
ꯑꯗꯨꯅꯦꯕ ꯃꯊꯥꯁꯥꯏꯌꯦ꯫ ꯐ꯭ꯔꯥꯟꯁꯀ ꯑꯔꯖꯦꯟꯇꯤꯅꯒ ꯇꯥꯔꯗꯤ ꯑꯥ꯫
ꯑꯁ ꯃꯃꯥꯡ ꯃꯃꯥꯡꯗꯁꯨ ꯇꯥꯏꯌꯦꯅ ꯃꯣꯏꯅꯤ ꯐꯥꯏꯅꯜ ꯄꯤꯅꯥꯜꯇꯤꯗ ꯂꯩꯍꯧꯈꯤꯕ ꯎ
ꯑꯩꯗꯤꯀꯣ ꯄꯦꯅꯥꯜꯇꯤꯗ ꯄꯦꯅꯥꯜꯇꯤꯗ ꯉꯝꯕꯗꯣ ꯑꯩꯗꯤ ꯄꯥꯝꯗꯦ
ꯃꯥꯅꯦ ꯃꯥꯅꯦ
ꯑ ꯐꯤꯔ ꯑꯣꯏꯗꯣꯏꯅ
ꯑꯥꯎ ꯗꯥꯎꯗꯨꯝ ꯃꯥꯜꯂꯦꯕ ꯑꯗꯨꯗꯤꯀꯣ ꯎꯝ ꯃꯥꯅꯦ ꯑꯁ ꯁꯥꯟꯁꯨ ꯑ ꯐ꯭ꯔꯥꯟꯁꯁꯨ ꯐꯖꯩꯅꯦꯀꯣ ꯑꯗꯨꯝ ꯃꯣꯏꯕꯥꯄꯤ ꯑꯩꯈꯣꯏ ꯐꯖꯅ ꯁꯥꯟꯅꯩ ꯑꯃꯦꯦꯁꯤꯖꯤꯅ ꯀꯅ ꯃꯐꯝꯅꯤ ꯗꯥꯎ ꯈꯨꯨꯂꯩꯗꯣ ꯑꯁ ꯐꯖꯅ ꯍꯩꯌꯦꯀꯣ
ꯎꯝ ꯃꯤꯦꯁꯤꯗꯤ ꯑ ꯂꯛꯁꯨ ꯂꯩ ꯄꯅꯦ ꯃꯗꯨ
ꯃꯥ ꯂꯥꯛꯄꯁꯨ ꯂꯩꯇꯦ ꯃꯥꯒꯤ ꯍꯩꯖꯕꯅꯦꯕ
ꯑ
ꯇꯁꯦꯡꯅ ꯍꯥꯏꯗꯤ ꯑꯩꯁꯨ ꯔꯣꯅꯥꯜꯗꯣꯗꯤ ꯄꯥꯝꯃꯦ ꯑꯗꯨꯕꯨ ꯂꯩꯅ ꯃꯤꯦꯁꯤꯁꯨ ꯍꯩꯌꯦꯕ ꯐꯖꯅ ꯏꯕꯅꯦ ꯃꯥꯒꯤ ꯒꯣꯜ ꯐꯖꯅ ꯐꯥꯒ ꯁꯤꯤꯅꯁꯨ ꯆꯟꯗꯦ ꯃꯥ ꯆꯟꯕꯁꯤꯡꯁꯦ
ꯍꯣꯏ ꯔꯣꯅꯥꯜꯖꯣꯁꯨ ꯍꯩꯇꯦ ꯍꯥꯏꯕ ꯅꯠꯇꯕꯀꯣ ꯍꯩꯗꯤ ꯍꯥꯏꯔꯦ ꯕꯠ ꯃꯥꯒꯤ ꯆꯤꯃꯦ ꯈꯣꯏꯅꯀꯣ ꯅꯍꯥꯟ ꯃꯦꯠꯁ ꯌꯦꯡꯕꯗꯣ ꯇꯤꯝꯃꯦꯦꯠꯅ ꯑꯌꯥꯝꯕ ꯐꯖꯅ ꯕꯣ ꯄꯥꯏꯔꯤ ꯅꯃ
ꯑꯥꯎ ꯄꯥꯏꯔꯦ ꯄꯥꯏꯔꯦ ꯑꯗꯨ ꯃꯊꯛꯇ ꯏꯁ ꯃꯁꯥꯁꯨ ꯌꯥꯗ꯭ꯔꯦ ꯌꯥꯝ ꯏꯁ꯭ꯂꯣ ꯆꯠꯂꯦꯕ
ꯍꯣꯏ ꯍꯣꯏ
ꯑꯃꯔꯣꯝ ꯍꯥꯏꯗꯤ ꯃꯦꯁꯤꯒꯨꯝꯕꯗꯤ ꯈꯔ ꯊꯨꯏ ꯃꯁꯥꯗꯣ ꯎꯝ ꯔꯣꯅꯥꯜꯗꯣꯁꯦ ꯈꯪꯗꯦ ꯆꯍꯤ ꯑꯃ ꯆꯍꯤ ꯑꯃ ꯍꯦꯟꯅ ꯑꯍꯟ ꯑꯣꯏꯕꯤꯔꯣ ꯈꯪꯗꯦ ꯃꯦꯆꯤꯟꯁꯤ
ꯁꯣꯜꯂꯤꯁꯦ ꯀꯩꯅꯣ ꯈꯪꯗꯦ ꯅꯨꯡꯉꯥꯏꯇꯦꯅꯦ ꯑꯩꯗꯤ ꯑꯥꯔꯖꯦꯟꯇꯤꯅꯥꯒ ꯄꯣꯔꯇꯨꯒꯜꯒ ꯁꯥꯟꯅꯔꯃꯤꯅ ꯅꯃꯤꯅꯦꯇ
ꯑꯩꯁꯨ ꯑꯗꯨꯕꯨ ꯁꯥꯟꯅꯃꯤꯟꯅꯔꯔꯣꯏ ꯍꯥꯏꯕꯅꯤ ꯃꯣꯏꯗꯣ
ꯃꯣꯏ ꯁꯥꯟꯃꯤꯅ ꯔ
ꯍꯣꯏ ꯀꯣꯂꯣꯕꯤꯌꯥꯅ ꯉꯝꯕꯗꯨꯗꯤ
ꯑꯣ ꯑꯣ
ꯅꯍꯥꯟꯒꯤ ꯄ꯭ꯂꯦ ꯁꯥꯟꯅꯅꯕꯗꯣ ꯖꯤꯔꯣ ꯖꯤꯔꯣꯅꯦ ꯑꯗꯨ ꯑꯣꯏꯔꯁꯨ ꯀꯣꯂꯝꯣꯄꯤꯌꯥꯅ ꯈꯔ ꯍꯦꯟꯕꯗꯣ ꯄꯣꯏꯟꯁꯇ
ꯑꯥ
ꯑꯗꯨꯒꯤ ꯁꯥꯟꯅꯔꯔꯣꯏ ꯍꯥꯏꯕꯅꯤ
ꯑꯩꯗꯤ ꯁꯅꯥ ꯍꯜꯂꯤꯦꯅꯀꯣ ꯑꯗꯨꯗ
ꯑ ꯀꯩꯗꯣꯋꯅꯣ ꯍꯧꯖꯤꯛ ꯍꯜꯂꯣ
ꯑꯥꯔꯖꯦꯟꯇꯤꯅꯥ ꯁꯥꯟꯅꯕꯗꯀꯣ
ꯑ ꯑ ꯇꯥꯏ
ꯑ ꯃꯣꯏ ꯃꯤꯟꯅꯩꯅ ꯐꯕꯅꯃꯤꯟꯅꯔꯒ ꯑꯗꯨꯗ ꯑꯉꯝ ꯑꯉꯝꯕꯗ ꯑꯗꯨꯝ ꯀꯥꯈꯤꯕ ꯎꯝ ꯀꯥꯔꯗꯤ ꯀꯥꯔꯦ ꯐꯨꯠꯕꯣꯜꯅ ꯀꯥꯔꯗꯤ ꯀꯥꯔꯦ ꯑꯗꯨ ꯑꯣꯏꯔꯗꯤ ꯋꯥ ꯌꯥꯝꯃꯔꯣꯏꯅꯀꯣ ꯁꯨꯝ ꯃꯣꯏ ꯃꯣꯏ ꯊꯣꯛꯄ ꯑꯗꯨ ꯂꯣꯏꯁꯤꯟꯈꯤꯕ ꯐꯩꯕꯅꯤ ꯂꯣꯏꯔꯦ ꯇꯧꯔꯤꯁꯤꯡꯁꯦ ꯁꯦꯁꯅꯦꯦꯌꯥꯝꯁꯦ ꯂꯩ ꯃꯅꯤ
ꯑꯗꯨꯗꯅꯦ
ꯍꯂꯣ ꯀꯥꯏ
ꯅꯪ ꯑꯦꯅꯤ ꯊꯥꯟꯗꯕ꯭ꯔ
ꯎꯝ ꯑꯥꯎ ꯁ ꯁꯅ ꯑꯥꯎ
ꯑ ꯅꯪ ꯀꯌꯥ ꯀꯣ ꯈꯖꯤ ꯁꯤꯖꯟ ꯑꯅ ꯐꯥꯎꯗꯅ
ꯍꯧꯖꯤꯛ ꯂꯤꯖꯦꯜ ꯈꯇꯪ ꯂꯩ ꯀꯗꯤ
ꯗꯤ ꯒ꯭ꯔꯥꯟ ꯃꯥꯥꯁꯇꯔ ꯀꯨꯝꯒꯦ
ꯑꯩꯁꯨ ꯄꯥꯛ ꯆꯅꯗ꯭ꯔꯔꯤ ꯑꯁ ꯍꯩꯕ ꯉꯥꯛꯇ ꯂꯥꯛꯑꯦꯕ
ꯑꯩꯗꯣ ꯑ ꯑꯩꯗꯣ ꯋꯥꯅ ꯂꯦꯖꯟ ꯀꯥꯕꯅꯦꯕ ꯑꯗꯨꯒ ꯁꯤꯖꯪ ꯍꯣꯡꯈꯤ ꯒ꯭ꯔꯥꯟ ꯃꯥꯁꯇꯔ ꯎ ꯂꯩ ꯁꯣꯡꯅ
ꯍꯣꯔꯦꯟ ꯌꯥꯔꯗꯤ ꯁꯥꯟꯅꯁꯦ ꯊꯕꯛ ꯂꯩꯇꯗꯤꯀꯣ ꯁꯥꯟꯅꯃꯤꯟꯅꯁꯦ
ꯒꯦꯝ ꯑ ꯀꯔꯤꯔ ꯐꯨꯠꯕꯣꯜ ꯂꯩꯔꯗꯤ ꯋꯥꯏ ꯐꯥꯏ ꯁꯝꯅꯒ ꯁꯥꯟꯅ ꯆꯤ ꯁꯥꯟꯅꯕꯅꯦ
ꯑꯥ ꯃꯣꯏ ꯋꯥꯏꯐꯥꯏ ꯄꯤꯕ꯭ꯔꯣ
ꯍꯣꯏ ꯐꯤ
ꯑꯥ
ꯄꯤꯌꯦ ꯄꯤꯌꯦ
ꯍ ꯍꯣꯏ